ꯍꯂꯣ ꯑꯣ ꯑ ꯏꯁꯁ ꯀꯩꯗꯧꯔꯃꯦꯩꯅꯣ ꯑꯣ
ꯑꯩꯁꯦ ꯄꯣꯊꯥꯔꯝꯕꯅꯦ ꯍꯥꯏ ꯇꯔꯦ ꯊꯕꯛ ꯆꯠꯊꯣꯛꯎꯕꯒꯤ ꯋꯥꯏꯅ ꯄꯣꯊꯥꯔꯝꯕꯅꯦ
ꯑꯣ ꯀꯩ ꯊꯕꯛ ꯁꯨꯔꯤꯅꯣ
ꯀꯩ ꯊꯕꯛ ꯑꯣꯏꯔꯝꯗꯧ ꯃꯥꯟꯒ ꯁꯤꯗ
ꯁꯤꯐꯥꯏꯒꯨꯝꯕ ꯑꯣꯏꯔꯝꯒꯗꯕ ꯃꯥꯜꯂꯦ ꯍꯥꯏꯕ
ꯑꯁ ꯑꯗꯨ ꯌꯥꯝ ꯑꯗꯨꯗꯤ ꯌꯥꯝ ꯊꯤꯅ ꯈꯦꯠꯅꯩꯌꯦꯦ ꯁꯤꯁꯇꯔꯅ ꯍꯥꯏꯔꯛꯏꯗꯨꯗꯤ
ꯀꯩ ꯊꯕꯛ ꯁꯨꯒꯦ
ꯁꯤꯁꯇꯔ ꯑꯩꯁꯦ ꯀꯩꯅꯣ ꯇꯧꯕꯅꯦ ꯀꯦꯁꯤꯌꯥꯔꯒꯨꯝꯕ ꯑꯣꯏꯕꯅꯦ
ꯀꯦꯁꯤꯌꯔ ꯑꯦꯁꯦ ꯐꯩꯩꯅ ꯄꯩꯁꯥ ꯌꯥꯝ ꯇꯥꯜꯂꯝꯒꯅꯤꯀꯣ
ꯄꯩꯁꯥꯕꯨꯗꯤ ꯃꯌꯥꯝ ꯄꯥꯏꯕ ꯑꯣ ꯑꯩꯒꯤ ꯅꯠꯇꯕꯅꯤꯅ ꯀꯦꯝ ꯀꯥꯟꯗꯤ
ꯇꯨꯁꯨ ꯆꯨꯝꯃꯤꯅꯦ ꯀꯦꯁꯤ ꯑꯣꯏꯕꯅꯤꯅ
ꯄꯩꯁꯥꯕꯨꯗꯤ ꯄꯥꯏꯖꯕꯀꯣ ꯑ ꯑ ꯅꯠꯇꯕ ꯃꯄꯨꯗꯣ ꯃꯤ ꯑꯃꯕ ꯃꯄꯨꯅꯗꯤ ꯑꯃꯨꯛ ꯄꯥꯏꯗꯕ
ꯄꯥꯏ ꯂꯩ ꯏꯇꯦ ꯄꯥꯏ ꯂꯩ ꯏꯇꯦ
ꯃꯥꯅꯦ ꯃꯥꯅꯦꯄꯥ ꯎꯄꯥꯥꯏ ꯁꯨꯃꯩ ꯂꯩꯇꯦ ꯀꯟꯕ ꯁꯨꯡꯕ ꯉꯝꯗ꯭ꯔꯦ
ꯇꯣꯉꯥꯟꯕꯅꯤꯅ ꯀꯃꯥꯏꯅ ꯇꯧꯅꯤ
ꯃꯥꯅꯤ ꯑꯗꯨꯅ ꯄꯩꯁꯥ ꯈꯨꯠꯅ ꯄꯥꯏꯕ ꯅꯠꯇꯅ ꯂꯧꯕꯗꯤ ꯌꯥꯗꯕꯅꯤꯅ ꯑꯗꯨꯃꯥꯏꯅ ꯑꯗꯨꯝ ꯄꯥꯏꯔꯒ ꯑꯗꯨꯝ ꯂꯣꯏꯁꯜꯂꯦ ꯍꯥꯏꯇꯥꯔꯦ
ꯑꯗꯨꯅꯦ ꯂꯧꯕꯕꯨꯗꯤ ꯂꯧꯁꯤꯟꯕꯤꯕ
ꯑ ꯂꯧꯕꯗꯤ ꯂꯧꯁꯤꯟꯕꯤꯕ ꯆꯦꯛꯁꯤꯟꯅꯗꯤ ꯊꯝꯕꯤꯕ
ꯑꯃꯨꯛ ꯄꯤꯊꯣꯛꯄꯗꯨꯅ ꯃꯤ ꯑꯃꯒꯤ ꯑꯃꯨꯛ ꯄꯤꯊꯣꯛꯄ
ꯑꯥꯃꯥꯏ ꯇꯕꯦ ꯍꯥꯏꯥꯏꯇ ꯁꯤꯁꯗꯤ ꯀꯩꯗꯧꯔꯝꯕꯅꯣ
ꯑꯩ ꯊꯕꯛ ꯆꯠꯄꯅꯦ ꯑꯗꯣ ꯑꯃꯨꯛ ꯍꯜꯂꯛꯑꯦ ꯑꯩꯁꯨ
ꯑꯣ ꯁꯤꯇꯁꯨ ꯍꯜꯂꯛꯑꯕ
ꯑ
ꯑꯗꯨꯗꯤ ꯁꯤꯁꯇꯔꯒꯤ ꯑꯃꯨꯛ ꯇꯥꯊꯣꯛꯑꯁꯤ ꯀꯩ ꯀꯩꯅꯣ ꯁꯤꯁꯇꯔꯒꯤꯅ ꯇꯧꯔꯤꯁꯤꯅ
ꯑꯩꯅ ꯍꯣꯇꯦꯜ ꯏꯟꯗꯁꯇ꯭ꯔꯤꯗ ꯊꯕꯛ ꯇꯧꯕꯅꯦꯕ
ꯀꯩꯅꯣꯗꯣ ꯑꯣꯏꯗ꯭ꯔꯥ ꯃꯅꯤꯄꯨꯔꯗꯝ ꯇꯧꯕ꯭ꯔꯥ
ꯃꯅꯤꯄꯨꯔꯗ ꯅꯠꯇꯦ ꯃꯄꯥꯟꯗꯅꯦ
ꯑꯣꯁ ꯑꯗꯨꯗꯤ ꯑꯩꯗꯤ ꯃꯅꯤꯄꯨꯔꯗ ꯃꯥꯜꯂꯨꯔꯦ ꯑꯗꯨꯗꯤ ꯅꯅꯥꯏꯁꯤꯞ ꯗꯦꯁꯤꯞ ꯀꯔ
ꯑꯩꯗꯣ ꯗꯦ ꯁꯤꯐ ꯇꯧꯕꯅꯦꯕ ꯉꯁꯤ ꯈꯛꯇ ꯗꯦ ꯁꯤꯐ ꯇꯧꯕ ꯇꯏ ꯑꯃꯨꯛ ꯍꯜꯂꯛꯑꯦ
ꯋꯥꯋꯥꯛꯀꯤꯡ ꯑꯋꯥꯔ ꯑꯗꯨꯝ ꯁꯥꯡꯈ꯭ꯔꯁꯤꯔ ꯅꯥꯏꯟꯒꯨꯝꯕ ꯑꯣꯏꯕ꯭ꯔꯥ ꯀꯃꯥꯏꯅ ꯇꯧꯏꯤ
ꯅꯥꯏꯟ ꯅꯥꯏꯟ ꯑꯣꯏꯕꯅꯦ ꯑꯗꯣ ꯈꯔ ꯉꯟꯅ ꯂꯥꯛꯈ꯭ꯔꯕ
ꯑꯣ ꯅꯥꯏꯟ ꯑꯣꯏꯕꯅꯦꯕꯀꯣ
ꯅꯪ ꯅꯪ ꯁꯤꯒꯤ ꯄꯥꯏꯕꯁꯦ ꯀꯨꯏꯅ ꯄꯥꯏꯈ꯭ꯔꯕ꯭ꯔꯣ
ꯁꯤꯁꯇꯦꯝ ꯑꯗꯨ ꯍꯥꯏꯕ ꯌꯥꯝꯗꯧ ꯃꯥꯟꯗꯌꯦ
ꯑꯥ
ꯑꯗꯨꯅ ꯑꯗꯨ ꯄꯟꯒꯅꯣ ꯃꯊꯪꯗꯗꯤꯀꯣ ꯍꯥꯏꯗꯤ ꯀꯣꯜꯁꯨ ꯋꯥꯔꯤ ꯁꯥꯟꯅꯔꯒ ꯀꯥꯎꯟ ꯇꯧꯗꯗꯤ ꯃꯇꯝ ꯃꯥꯡ ꯈꯥꯛꯇꯪ ꯊꯣꯛꯣꯏꯗꯅ ꯀꯩꯅꯣ ꯁꯥꯗ꯭ꯔꯒꯗꯤ
ꯑꯗꯨꯅꯦ ꯑꯗꯨꯅꯦ ꯁꯣꯏꯈ꯭ꯔꯦ ꯁꯣꯏꯈ꯭ꯔꯦ
ꯑꯧ ꯆꯦꯛꯁꯟꯁꯤ ꯆꯦꯛꯁꯟꯁꯤ ꯀꯩꯁꯨ ꯀꯥꯏꯗꯦ ꯑꯁꯣꯏꯕ ꯁꯨꯝ ꯑꯁꯣꯏꯕ ꯇꯧꯕ ꯇꯧꯕꯗ ꯑꯁꯣꯏꯕꯗ ꯈꯪꯍꯧꯔ ꯂꯣꯏꯔ ꯅꯠꯇ꯭ꯔꯥ
ꯍꯣꯏ ꯆꯍꯤ ꯀꯩꯀꯥꯗꯤ ꯀꯌꯥ ꯁꯨꯔꯤꯒꯦ
ꯁꯤꯁꯇ ꯃꯗꯨꯁꯨ ꯍꯪꯅꯒꯅꯨ ꯍꯥꯏꯒꯨꯝ ꯇꯧꯕꯅꯦ
ꯑꯥ
ꯑ ꯁꯤꯁꯇꯔꯗꯤ ꯀꯩꯅꯣ ꯇꯧꯔꯕꯣ ꯆꯥꯛ ꯏꯁꯤꯡ ꯆꯥꯔꯕꯣ
ꯊꯣꯡ ꯊꯣꯡꯕꯥ ꯎꯗ꯭ꯔꯔꯤꯗ
ꯃꯣꯏꯅꯗꯤ ꯄꯤꯗꯕ꯭ꯔꯥ ꯐꯨ ꯐꯨꯗꯤꯡ ꯔꯣꯗꯤꯡꯗ ꯄꯤꯔꯝꯗꯧ ꯃꯥꯜꯂꯤ ꯁꯤ ꯆꯔꯣꯏꯒꯤꯁꯦ
ꯌꯦꯟꯁꯥꯡ ꯍꯥꯎꯗꯦꯕ ꯑꯗꯨꯗ
ꯑꯣ ꯍꯧꯥꯎꯇꯦꯕ
ꯍꯣꯏ ꯑꯗꯨꯒꯤ ꯌꯨꯝꯗ ꯑꯃꯨꯛ ꯂꯥꯛꯑꯒ ꯑꯩꯈꯣꯏꯅ ꯊꯣꯡꯕ
ꯑꯣ ꯑꯩ ꯑꯩ ꯍꯟꯁꯥꯡꯗ ꯇꯣꯏꯅ ꯄꯤꯖꯒꯦ ꯍꯥꯎꯇꯦ ꯍꯥꯏꯁꯤꯕ
ꯎꯝ ꯃꯣꯏꯅ ꯌꯦꯔꯨꯝꯒꯨꯝꯕ ꯄꯤꯌꯦ ꯑꯗꯣ ꯃꯣꯏꯅ ꯊꯣꯡꯕꯗꯣ ꯑꯩꯈꯣꯏꯅ ꯊꯣꯡꯕꯒ ꯆꯞ ꯃꯥꯟꯅꯩ ꯁꯥꯟꯅꯗꯕꯅꯤꯅ ꯍꯥꯎꯗꯦꯕ
ꯑꯣꯣꯏ ꯂꯝ ꯃꯥꯟꯅꯗꯕꯒꯤ ꯍꯥꯏꯒꯗ꯭ꯔꯥ
ꯍꯣꯏ ꯃꯌꯥꯡꯁꯤꯡꯅ ꯊꯣꯡꯕꯅꯤꯅ ꯍꯥꯎꯇꯦꯕ
ꯑꯣ ꯁꯤꯇꯔꯗꯤ ꯅꯨꯡꯉꯥꯏꯕ꯭ꯔꯣ ꯀꯃꯥꯏꯅ ꯇꯧꯒꯦ ꯁꯤꯇꯔꯒꯤ ꯊꯕꯛꯁꯤꯕꯨ ꯀꯁꯇꯃꯔ ꯃꯌꯥꯝꯒꯔꯤ ꯈꯟꯗꯪꯗꯤ ꯇꯧꯔꯝꯕꯅꯤ ꯅꯨꯡꯇꯤꯖꯦꯕ꯭ꯔꯤꯗꯦ ꯑꯗꯨꯅ ꯅꯨꯡꯉꯥꯏꯔꯒꯅꯤꯗꯤ ꯈꯜꯂꯦ
ꯅꯨꯡꯗꯤ ꯅꯨꯡꯉꯥꯏꯌꯦ ꯑꯗꯣ ꯀꯩꯅꯣ ꯇꯧꯋꯦ ꯈꯔꯗꯤ ꯋꯥꯏꯑꯦ ꯋꯥ ꯉꯥꯡꯕ ꯀꯔꯤ ꯀꯔꯥ ꯇꯧꯕꯗꯣ ꯌꯥꯝ ꯋꯥꯏꯑꯦꯕ
ꯑꯣ ꯍꯣꯏ ꯑꯗꯨꯕꯨꯗꯤ ꯑꯗꯨꯁꯨ ꯇꯧꯗꯕꯗꯤ ꯌꯥꯔꯝꯃꯣꯏ ꯋꯥꯟꯖꯔꯒꯁꯨ ꯍꯥꯏꯗꯤ ꯀꯁꯇ ꯑꯃꯔ ꯍꯟꯗ ꯇꯧꯕꯤꯈꯤ꯭ꯔꯦꯀꯣ
ꯎꯝ
ꯍꯥꯏꯗꯤ ꯁꯤꯆꯔ ꯍꯣꯏꯒꯤ ꯂꯩꯔꯤꯕ ꯀꯩꯅꯣꯗꯨꯒꯤ ꯍꯥꯏ ꯇꯔꯦꯅꯦ ꯄ꯭ꯔꯣꯐꯦꯁꯟꯗꯨꯒꯤ ꯑꯣꯏꯅꯗꯤ ꯇꯧꯐꯝ ꯊꯣꯛꯄ ꯑꯣꯏꯗꯣꯏꯅꯦꯕ
ꯈꯔꯗꯤ ꯋꯥꯏꯑꯦ ꯑꯗꯨ ꯑꯣꯏꯔꯁꯨ ꯎꯄꯥꯏ ꯂꯩꯇꯦ
ꯎꯄꯥꯏ ꯂꯩꯇꯦ ꯑꯗꯨꯝ ꯀꯌꯥꯝ ꯀꯨꯏꯔꯒꯦ ꯁꯤꯁꯇꯔꯗꯤ ꯋꯥꯛ ꯇꯧꯕ
ꯑꯩ ꯆꯍꯤ ꯑꯅꯤ ꯁꯨꯔꯅꯤ
ꯑꯣ ꯑꯗꯨꯗꯤ ꯁꯤꯁꯇꯔꯗꯤ ꯀꯩꯅꯣꯒꯗꯤ ꯋꯥꯡꯈꯠꯂꯝꯕꯅꯤ ꯑꯗꯨꯗꯤ ꯄꯣꯖꯤꯁꯟꯒꯤꯗꯤ ꯑꯗꯨꯝ ꯈꯔ ꯑꯗꯨꯝ ꯋꯥꯡꯉꯕꯅꯤ ꯄ꯭ꯔꯃꯣꯁꯟꯒꯨꯝꯕ ꯗꯤ ꯈꯗꯔꯝꯕꯗꯤ
ꯇꯧꯗꯦꯗ ꯑꯗꯨꯝ ꯑꯗꯨꯝ ꯄꯣꯖꯤꯁꯟ ꯂꯩꯕꯗꯨꯗ ꯑꯗꯨꯝ ꯂꯩꯌꯦ
ꯁꯤꯁꯇꯔꯒꯤꯗꯤ ꯀꯩ ꯐꯥꯏꯚ ꯏꯁꯇꯥꯔ ꯑꯣꯏꯗꯣꯏꯔꯥ ꯊ꯭ꯔꯤ ꯏꯁꯇꯥꯔ ꯑꯣꯏꯗꯣꯏꯔꯥ ꯅꯠꯇ꯭ꯔꯕꯅꯣ ꯀꯔꯝꯕꯥꯎ ꯑꯣꯏꯒꯦ ꯍꯣꯇꯦꯜꯗꯤ
ꯑꯩꯒꯤꯗꯣ ꯔꯦꯁꯇ꯭ꯔꯣꯕꯥꯔꯅꯦꯕ
ꯑꯥ
ꯑꯗꯨꯒꯤ ꯈꯔ ꯐ꯭ꯔꯟꯗꯦꯛꯁꯇ ꯂꯩꯕ ꯑꯩꯅ
ꯑꯣ ꯀꯩꯅꯣ ꯅꯠꯇꯦꯕ ꯍꯣꯇꯦꯜ ꯅꯠꯇꯦꯕꯀꯣ
ꯍꯣꯇꯦꯜ ꯅꯠꯇꯗꯤ ꯍ
ꯑꯣ ꯑꯗꯨꯗꯤ ꯑꯗꯨꯝ ꯃꯤꯗꯤ ꯑꯗꯨꯝ ꯂꯥꯛꯃꯒꯅꯤ ꯁꯤꯆꯔꯣꯏꯗ ꯇꯅꯅꯗꯤ ꯚꯔꯒꯨꯝꯕ ꯑꯣꯏ ꯍꯥꯏꯕꯅꯤꯅꯀꯣ
ꯍꯣꯏ ꯃꯤ ꯃꯤꯗꯤ ꯌꯥꯝ ꯂꯥꯛꯑꯦꯕ ꯑꯗꯣ ꯋꯥꯔꯤ ꯁꯥꯅꯕ ꯀ꯭ꯔꯤ ꯀ꯭ꯔꯤ ꯐ꯭ꯔꯟ ꯗꯦꯛꯁꯇ ꯂꯩꯕꯅꯤꯅ ꯋꯥꯔꯤ ꯁꯥꯅꯕꯗꯣ ꯈꯔ ꯃꯤꯗꯣ ꯖꯥꯠ ꯖꯥꯠ ꯂꯥꯛꯑꯦꯅ ꯆꯝꯕ ꯃꯤ ꯈꯛꯇ ꯂꯥꯛꯇꯦꯕ
ꯑꯣ ꯑꯗꯨꯗꯤ ꯁꯤꯁꯇꯔꯁꯦ ꯑꯗꯨꯗ ꯂꯩꯔꯕꯅꯤꯅ ꯃꯅꯤꯄꯨꯔꯗꯒꯗꯤ ꯇꯥꯡ ꯊꯣꯛꯂꯛꯇ꯭ꯔꯦ ꯐꯁ ꯃꯥꯁꯀ ꯃꯥ ꯇꯧ ꯑꯦꯟꯖ ꯇꯧꯦ
ꯈ꯭ꯔꯤꯁꯃꯥꯁꯀꯨꯝꯕ ꯍꯧꯖꯤꯛ ꯉꯁꯤꯒꯤ ꯆꯍꯤꯁꯦ ꯂꯥꯛꯁꯤꯔꯥ ꯇꯧꯕꯅꯦ ꯑꯗꯣ ꯈꯪꯗꯦ ꯃꯥꯏ ꯇꯧ ꯇꯔ ꯍꯣꯏꯣꯏ
ꯌꯥꯏ ꯀꯩꯅꯣ ꯁꯤꯇꯟꯂꯣꯡꯝ ꯐꯥꯗꯣꯛꯁꯨ ꯑꯩꯈꯣꯏꯒꯤ ꯀꯩꯅꯣꯣꯔꯣꯝꯗ ꯀ ꯊꯣꯛꯂꯛꯄ ꯌꯥꯏꯉꯣꯟꯗ ꯊꯣꯛꯂꯛꯄ ꯌꯥꯏ ꯀꯩꯅꯣ
ꯊꯣꯛꯂꯛꯀꯦ ꯇꯧꯕꯅꯦ ꯑꯗꯣ ꯊꯣꯛꯂꯛꯄ ꯌꯥꯒꯦꯔꯥ ꯌꯥꯔꯣꯏꯔꯥ ꯈꯪꯗ꯭ꯔꯦ
ꯑꯣ ꯃꯣꯏ ꯁꯨꯇꯤꯒꯨꯝꯕꯗꯤ ꯄꯤꯗꯕ꯭ꯔꯣ ꯑꯗꯨꯝꯕ ꯀꯩꯅꯣ ꯈ꯭ꯔꯤꯁꯃꯥꯁꯀꯤ ꯃꯇꯝ ꯍꯥꯏꯒꯗ꯭ꯔꯥ ꯀꯩꯅꯣꯁꯦ
ꯍꯣꯏ ꯊꯥ ꯊꯥꯒꯨꯝꯕ ꯁꯨꯇꯤ ꯂꯧꯒꯦ ꯇꯧꯔꯒ ꯃꯣꯏꯗꯣ ꯄꯤꯗꯦꯕ ꯑꯗꯣ ꯇ꯭ꯋꯦꯟꯇꯤ ꯐꯥꯏꯚ ꯈꯛꯇ ꯁꯨꯇꯤ ꯂꯧꯋꯣ ꯀꯔꯤꯒꯨꯝꯕ ꯍꯥꯏꯕꯀꯣ ꯑꯗꯣ ꯑꯩꯈꯣꯏꯅ ꯊꯥꯒꯨꯝꯕ ꯄꯥꯝꯃꯗꯤ ꯑꯦꯗꯚꯥꯟꯁ ꯑꯣꯏꯅ ꯍꯥꯏꯔꯒ ꯂꯧꯕ ꯇꯥꯕ
ꯈꯔ ꯁ꯭ꯋꯥꯏꯗꯒꯤ ꯍꯥꯟꯅꯩꯕ ꯑꯁꯩꯅ ꯇꯧ ꯇꯥꯝꯅꯦꯕꯀꯣ ꯑꯗꯨꯗꯤ ꯅꯠꯇ꯭ꯔꯥ
ꯍꯣꯏ ꯍꯥꯏꯗꯤ ꯍꯥꯏꯕꯤꯈ꯭ꯔꯕꯅꯦ ꯑꯩꯗꯣ ꯗꯤꯁꯦꯝꯕꯔꯗ ꯆꯠꯀꯦꯅ ꯍꯥꯏꯗꯤ ꯍꯥꯏꯈ꯭ꯔꯕꯅꯦꯕ ꯏꯃꯥꯟꯅꯕꯤꯒꯤ ꯂꯨꯍꯣꯡꯕ ꯀꯩꯀꯥꯁꯨ ꯌꯥꯎꯒꯗꯕ ꯂꯩꯌꯦꯕ ꯑꯗꯨꯒꯤ ꯈꯔ ꯉꯟꯅ ꯆꯠꯀꯦꯅ ꯍꯥꯏꯕ
ꯑꯣꯝ ꯁꯤꯁꯇꯔ ꯍꯣꯏꯒꯤꯗꯤ ꯀꯩꯅꯣꯗꯤ ꯀꯃꯥꯏꯅ ꯇꯧꯋꯤ ꯏꯁꯇꯥꯐꯇꯤ ꯀꯌꯥꯝ ꯂꯩ ꯑꯗꯨꯝ ꯌꯥꯝꯕ꯭ꯔꯥ ꯅꯠꯇ꯭ꯔꯒ ꯑꯩ
ꯍꯣꯏ ꯏꯁꯇꯥꯐꯇꯤ ꯌꯥꯝꯃꯦ ꯑꯩꯈꯣꯏꯒꯤꯗꯣ ꯁꯤꯛꯁ ꯍꯟꯗ꯭ꯔꯦꯠ ꯀꯣꯚꯔꯁ ꯑꯣꯏꯕꯅꯦꯕ
ꯑꯥ
ꯆꯋꯦꯗꯒꯁꯇꯥꯞꯁꯨꯃꯦ ꯏꯁꯇꯥꯞꯣ ꯊꯥꯔꯇꯤ ꯊꯥꯔꯇꯤ ꯐꯥꯏꯚ ꯑꯣꯏꯔꯝꯒꯅꯤ ꯃꯅꯦꯖꯔ ꯃꯦꯅꯦꯖꯔ ꯑꯩꯈꯣꯏ ꯀꯔꯤ ꯀꯔꯥ ꯑꯩꯈꯣꯏꯗꯣ ꯀꯥꯎꯟ ꯇꯧꯗꯕꯤ
ꯑꯣ ꯀꯩꯅꯣꯗꯤ ꯀꯌꯥꯝ ꯃꯅꯤꯄꯨꯔꯗꯒꯤꯗꯤ ꯀꯌꯥꯃꯨꯛꯀꯤ ꯂꯩ ꯑꯗꯨꯝ ꯈꯪꯅꯕ ꯌꯥꯎꯕ꯭ꯔꯥ ꯅꯠꯇ꯭ꯔꯒꯅ ꯑꯗꯨ ꯃꯤꯛꯁ ꯑꯞ ꯇꯧꯕ꯭ꯔꯥ ꯀꯃꯥꯏꯅ ꯇꯧꯋꯦ ꯑꯇꯣꯞꯄ ꯏꯁꯇꯦꯠꯀꯤꯁꯨ ꯑꯗꯨꯝ
ꯃꯤꯁ ꯃꯤꯛꯁ ꯇꯧꯋꯦ ꯑꯩꯈꯣꯏ ꯃꯅꯤꯄꯨꯔ ꯑꯗꯒꯤ ꯃꯤ ꯃꯔꯤ ꯂꯩꯌꯦ
ꯑꯥ
ꯗ ꯄꯨꯟꯕꯒꯤ ꯈꯔ ꯅꯨꯡꯉꯥꯏꯔꯦꯕ ꯃꯣꯏꯒ ꯃꯣꯏꯒ ꯄꯨꯟꯗ꯭ꯔꯗꯤ ꯈꯤꯇꯪ ꯀꯩꯅꯣ ꯇꯧꯋꯦ ꯕꯣꯔꯗꯤꯡ ꯑꯣꯏꯌꯦꯕ ꯍꯣꯏ
ꯃꯩꯇꯩꯒꯨꯝꯕꯁꯨ ꯑꯗꯨꯝ ꯌꯥꯎꯔꯦ ꯑꯗꯨꯗꯤ
ꯍꯣꯏ ꯃꯩꯇꯩ ꯃꯩꯇꯩ ꯑꯃ ꯌꯥꯎꯋꯦ
ꯑꯥ
ꯃꯅꯤꯄꯨꯔꯗꯒꯤꯅꯦ ꯍꯥꯏꯅ ꯃꯔꯤ ꯂꯩꯌꯦꯕ ꯑꯗꯣ ꯃꯩꯇꯩ ꯑꯃ ꯑꯗꯨꯒ ꯃꯤꯛꯁ ꯑꯣꯏꯕꯅ ꯑꯍꯨꯝ
ꯑꯣ ꯑꯗꯨꯩꯅꯗꯤ ꯁꯤꯁꯇꯔ ꯍꯣꯏꯒꯤ ꯀꯩꯅꯣꯗꯤ ꯑꯗꯨꯝ ꯐꯖꯕ꯭ꯔꯥ ꯀꯃꯥꯏꯅ ꯇꯧꯋꯤ ꯄꯤ ꯅꯨꯡ ꯍꯥꯏꯒꯗ꯭ꯔꯥ ꯄꯛꯁꯨꯡ ꯍꯥꯏꯒꯗ꯭ꯔꯥ ꯑꯗꯨꯝꯕꯗꯤ ꯑꯗꯨꯝ ꯐꯖꯕ꯭ꯔꯥ ꯀꯃꯥꯏꯅ ꯇꯧꯋꯤ ꯑꯗꯨꯝ ꯆꯥꯅꯕ ꯑꯣꯏꯕ꯭ꯔꯥ ꯈꯂꯛꯇꯨꯒ
ꯍꯣꯏ ꯆꯥꯟꯅꯩꯌꯦ ꯅꯨꯡꯉꯥꯏꯌꯦ
ꯑꯣꯝ ꯃꯐꯝꯗꯨꯗꯤ ꯑꯗꯨꯝ ꯅꯨꯡꯉꯥꯏꯈ꯭ꯔꯣꯀꯣ ꯃꯅꯤꯄꯨꯔꯒꯗꯤ ꯀꯅꯥ ꯍꯦꯟꯒꯦ
ꯎꯝ ꯃꯅꯤꯄꯨꯔꯗꯅ ꯀꯔꯤ ꯍꯥꯏꯁꯤꯔꯥ ꯀꯣꯏꯕ ꯀꯔꯤ ꯀꯔꯥꯒꯤꯗꯤ ꯈꯔ ꯅꯨꯡꯉꯥꯏꯔꯦ ꯍꯥꯏꯕꯗꯤ ꯏꯃꯥꯟꯅꯕꯤ ꯏꯃꯥꯟꯅꯕꯁꯤꯡꯁꯨ ꯌꯥꯝꯃꯦꯅ ꯑꯗꯒꯤ ꯈꯔ ꯈꯔ ꯅꯨꯡꯉꯥꯏꯔꯦ ꯑꯗꯨꯗꯨꯅ ꯑꯣ ꯃꯄꯥꯟꯗꯗꯤ ꯈꯔ ꯎꯝ ꯄꯩꯁꯥ ꯀꯔꯤ ꯀꯔꯥꯒꯤꯗꯤ ꯌꯥꯝ ꯆꯠꯂꯦꯕ
ꯑꯥ
ꯒꯥꯔꯤ ꯆꯠꯄ ꯀꯔꯤ ꯀꯔꯥ ꯆꯠꯄꯗꯣ ꯌꯥꯝ ꯈꯔ ꯇꯥꯡꯉꯦ ꯑꯗꯨꯒ ꯑꯦꯛꯁꯄꯦꯟꯁꯤꯞ ꯈꯔ ꯑꯣꯏꯌꯦꯕ
ꯑꯥ
ꯑ ꯄꯤꯁꯥ ꯀꯔ ꯄ ꯄꯩꯁꯥꯗꯣ ꯀꯩꯅꯣ ꯐꯪꯕꯗꯨꯒ ꯌꯥꯝꯗꯕꯅꯤꯅ ꯈꯔ ꯋꯥꯔꯦ ꯍꯥꯏꯕ ꯇꯥꯔꯦ
ꯑꯣ
ꯀꯩꯅꯣꯒꯨꯝꯕꯗꯤ ꯈꯔꯔ ꯑ ꯀꯣꯏꯕ ꯂꯥꯡꯕ ꯈꯣꯠꯄꯒꯤꯗꯤ ꯄꯩꯁꯥꯗꯤ ꯈꯔ ꯆꯪꯕꯅꯤꯅ ꯌꯥꯝ ꯀꯟꯅꯗꯤ ꯇꯧꯗ꯭ꯔꯦ ꯍꯥꯏꯕꯀꯣ ꯁꯤꯁꯦ ꯅ ꯍꯥꯏꯅꯤꯡꯉꯤꯁꯦ ꯅꯠꯇ꯭ꯔꯥ
ꯍꯣꯏ
ꯍꯣꯏ ꯆ ꯑꯗꯨꯕꯨꯗꯤ ꯆꯨꯝꯃꯤ ꯂꯝꯗ ꯂꯩꯕ ꯍꯥꯏꯗꯤ ꯄꯩꯁꯥꯒꯤ ꯄꯩꯁꯥ ꯉꯥꯛꯇꯅꯤ ꯑꯗꯨꯅ ꯑꯗꯨꯝꯕꯁꯨ ꯈꯔ ꯑꯗꯨꯗꯕ ꯇꯕꯅꯤ
ꯎꯝ ꯑꯁ ꯈꯨꯟ ꯆꯠꯅꯤꯡꯕꯅ ꯅꯨꯃꯤꯠ ꯀꯥꯎꯟ ꯇꯧꯕꯗꯣ ꯈꯔ ꯋꯥꯈ꯭ꯔꯕꯅꯤ
ꯑꯣ ꯁꯤꯗ ꯈꯟꯖꯅꯨꯅꯨꯗ ꯇꯞꯅ ꯇꯞꯅ ꯁꯨꯝ ꯌꯧꯖꯔꯛꯀꯅꯤ ꯍꯧꯖꯤꯛ ꯖꯣꯟ ꯌꯧꯁꯜꯂꯛꯑꯦ ꯀꯈꯣꯏꯁꯨ ꯈꯪꯍꯧꯔꯦ ꯑꯩꯈꯣꯏꯗꯩ ꯁꯤꯁꯦ ꯑꯗꯨꯝ ꯊꯕꯛ ꯇꯧꯔꯤꯉꯩꯗ ꯑꯗꯨꯝ ꯈꯪꯍꯧꯔꯣꯏꯗ ꯊꯥ ꯑꯃ ꯊꯥ ꯑꯃ ꯁꯨꯝ ꯂꯥꯛꯀꯅꯤ ꯑꯗꯨꯝ ꯁꯦ ꯔꯏꯗꯣ ꯄꯁꯨ ꯑꯉꯧꯔꯣꯏꯗ ꯍꯥꯏꯗꯤ ꯍꯧꯖꯤꯛ ꯖꯣꯏ ꯌꯧꯁꯂꯑ ꯖꯨꯂꯥꯏꯕꯨ ꯌꯧꯔꯤꯗꯅꯀꯣ ꯍ ꯨꯂꯥꯏꯅꯤ ꯑ ꯀꯩꯁꯨ ꯈꯪꯍꯧꯔꯤ ꯅ ꯁꯤꯗ ꯑꯗꯨꯝ ꯉꯥꯏꯔꯒꯅ ꯍꯦꯟꯅ ꯋꯥꯕꯅꯤ ꯁꯤꯗ ꯑꯗꯨ ꯁꯔꯨ ꯉꯥꯏꯗꯕꯤꯅ ꯑꯗꯨꯝ ꯃꯇꯝꯗ ꯑꯗꯨꯝ ꯄ ꯄꯨꯖꯦꯔ ꯀꯅꯤꯗ
ꯉꯥꯏꯕꯒꯤꯔꯥ ꯈꯪꯗ꯭ꯔꯦ ꯅꯨꯃꯤꯠꯁꯦ ꯊꯨ ꯊꯨꯅ ꯂꯥꯛꯇꯔꯦꯕ
ꯑ ꯉꯥꯏꯔꯗꯤ ꯈꯔ ꯋꯥꯕꯅꯦ ꯁꯤꯁꯇ ꯍꯥꯏꯕꯗꯤ ꯉꯥꯏꯕꯒꯤ ꯀꯩꯅꯣꯗꯅ ꯉꯥꯏꯉꯝꯗꯕꯒꯤ ꯀꯩꯅꯣꯗꯅ ꯑꯗꯨꯝ ꯆꯞꯊꯕꯗꯧ ꯇꯧꯕꯅꯦꯕ ꯑꯩꯈꯣꯏꯅ ꯌꯧꯅꯤꯡꯉꯤꯕ ꯃꯇꯝꯗꯣ
ꯍꯣꯏ
ꯑꯗꯨꯨꯃꯥꯏꯅ ꯇꯧꯧꯕꯅꯤ
ꯉꯉꯥꯏꯔꯔꯣꯏ ꯍꯥꯏꯅ ꯈꯟꯕꯅꯦ ꯑꯗꯣ ꯌꯥꯗꯦ ꯃ ꯑꯗꯨꯝ ꯈꯜꯂ ꯂꯩꯌꯦꯕ
ꯎꯝ ꯑꯗꯨꯕꯨꯗꯤ ꯁꯤꯁꯇꯔꯟꯅ ꯀꯨꯏꯅ ꯆꯠꯇꯕ ꯑꯣꯏꯕꯒ ꯀꯩꯅꯣ ꯇꯧꯕ ꯑꯣꯏꯕꯗꯨꯕꯨꯅ ꯑꯗꯨꯅꯕꯨꯅꯤ ꯑꯗꯨ ꯑꯣꯏꯔꯝꯒꯅꯤ ꯍꯥꯏꯗꯤ ꯌꯨꯝ ꯆꯠꯅꯤꯡꯕꯒꯤ ꯍꯣꯝ ꯀꯩꯅꯣ ꯑꯣꯏꯔꯛꯄ ꯍꯣꯝ ꯁꯤꯛ ꯑꯣꯏꯔꯛꯄ ꯍꯥꯏꯒꯗ꯭ꯔꯥ
ꯆꯤꯛ ꯑꯣꯏꯔꯦ ꯑꯩꯈꯣꯏ ꯃꯥꯈꯣꯏ ꯀ꯭ꯔꯤ ꯀꯔꯥ ꯈꯣꯏꯁꯨ ꯁ ꯅꯤꯡꯁꯤꯡꯕꯅ ꯁꯤꯔꯦꯕ
ꯃꯥꯅꯦ ꯃꯥꯅꯤ
ꯎꯗꯕ ꯀꯨꯏꯈ꯭ꯔꯕꯅꯤꯅ
ꯃꯥꯅꯤ ꯌꯨꯝꯗꯒꯤ ꯍꯦꯟꯕ ꯂꯩꯇꯦꯅ ꯍꯥꯏꯅꯔꯤꯕꯅꯤ ꯑꯗꯨꯅ ꯌꯨꯝꯁꯨ ꯆꯥꯏꯅꯤꯡꯉꯛꯄ ꯍꯥꯏꯕꯁꯤ ꯍꯥꯃꯒꯝ ꯐꯗꯤ
ꯎꯝ
ꯆꯪꯅ ꯂꯩꯔꯤꯁꯦ ꯀꯩ ꯏꯁꯇꯦꯠ ꯑꯣꯏꯗꯣꯏꯅꯣ ꯕꯦꯡꯒ꯭ꯂꯣꯔꯒꯨꯝꯕ ꯑꯣꯏꯗꯣꯏꯔꯥ ꯅꯠꯇ꯭ꯔꯒ ꯂꯔꯝꯕ ꯂꯝ ꯑꯣꯏꯅꯣ
ꯕꯦꯡꯒꯂꯣꯔꯗꯅꯤ ꯍ
ꯑꯣꯁ ꯑꯩ ꯌꯥꯝ ꯆꯨꯝꯅ ꯍꯥꯏꯔꯛꯈ꯭ꯔꯦꯗꯤ ꯑꯗꯨꯅꯤ
ꯍꯣꯏ ꯆꯨꯝꯅ ꯍꯥꯏꯔꯛꯑꯦ ꯍꯥꯟꯅ ꯈꯪꯉꯝꯕꯒꯤꯔ
ꯅꯠꯇꯦ ꯅꯠꯇꯦ ꯁꯤꯁꯇꯔꯒ ꯑꯍꯥꯟꯕꯅꯦꯒ ꯁꯤ ꯋꯥꯔꯤ ꯁꯥꯟꯅꯩꯖꯩ ꯅꯨꯐꯣꯡ ꯁꯥꯟꯅꯗ꯭ꯔꯦ ꯁꯤꯁꯇꯔꯒ ꯁꯤꯁꯇꯔꯅꯗ ꯈꯪꯉꯝꯒꯅꯤ ꯗ
ꯕꯦꯡꯒꯂꯥꯔꯗ ꯂꯩꯌꯦ
ꯑꯣ ꯕꯒ꯭ꯂꯣꯔꯁꯨ ꯑꯗꯨꯝ ꯈꯔꯗꯤ ꯑꯗꯨꯝ ꯑꯦꯛꯁꯄꯦꯟꯁꯤꯞ ꯑꯣꯏꯒꯦ ꯍꯥꯏꯅꯕꯅꯦ ꯑꯗꯨꯅ ꯁꯤꯁꯔꯅ ꯍꯥꯏꯗꯣ ꯑꯩ ꯒ꯭ꯌꯥꯟ ꯇꯥꯔꯛꯄ ꯑꯁ
ꯈꯔ ꯑꯦꯛꯁꯄꯦꯟꯁꯤꯞꯀꯤ ꯑꯣꯏꯔꯦꯕ
ꯑꯥ ꯑꯗꯨꯣ ꯑꯦꯛꯁꯄꯦꯟꯁꯤꯞ ꯑꯣꯏꯕꯅꯤꯅ ꯁꯤꯁꯇꯔ ꯀꯩꯅꯣꯁꯨ ꯑꯗꯨꯝ ꯐꯖꯔꯝꯒꯅꯤꯗ ꯑꯗꯨꯝ ꯅꯨ ꯄꯦ ꯅꯨꯡꯁꯨ ꯑꯗꯨꯝ ꯋꯥꯡꯉꯝꯒꯅꯤꯗ
ꯑꯦ ꯑꯗꯨꯗꯤ ꯀꯁ ꯍꯣꯏ ꯊꯕꯛꯀ ꯀꯔꯤ ꯀꯔꯥꯒ ꯍꯥꯏꯔꯗꯤ ꯋꯥꯡꯉꯦ ꯍꯥꯏ ꯇꯔꯦ ꯍꯣꯏ
ꯑꯗꯨꯝ ꯂꯝꯗꯨꯒ ꯍꯥꯏꯔꯒꯗꯤ ꯑꯗꯨꯝ ꯋꯥꯡꯒꯣꯝꯗꯤ ꯊꯣꯛꯑꯦꯕꯀꯣ ꯃꯣꯏꯅ ꯋꯥꯡꯗ ꯁꯥꯗꯕꯗꯤ ꯈꯪ꯭ꯔꯦ
ꯋꯥꯡ ꯋꯥꯡꯅꯗꯤ ꯁꯥꯕꯤꯌꯦ ꯍꯣꯏ
ꯑ ꯃꯣꯏ ꯑꯗꯨꯝꯕ ꯕꯦꯡꯒ꯭ꯂꯣꯔꯅꯗꯤ ꯑꯗꯨꯝ ꯈꯔꯅꯤ ꯑꯗꯨꯝ ꯐꯖꯥꯅꯗꯤ ꯀꯩꯅꯣ ꯇꯧꯋꯦ ꯍꯥꯏꯀꯣ ꯀꯩꯀꯥꯁ ꯑꯗꯨ ꯅꯨꯡꯉꯥꯏ ꯍꯥꯏꯅꯩꯌꯦꯕ ꯑꯩꯈꯣꯏꯒꯤ ꯈꯪꯅ ꯆꯥꯟꯅꯕꯁꯤꯡ ꯇꯧꯕꯁꯤꯡꯅꯁꯨ ꯑꯗꯨꯃꯥꯏꯅ ꯍꯥꯏ ꯕꯦꯡꯒꯂꯣꯔꯗꯗꯤ ꯑꯗꯨꯝ ꯌꯥꯏ ꯊꯕꯛ ꯇꯧꯕ ꯈꯣꯠꯄꯒ ꯍꯥꯏ ꯃꯀꯣ
ꯍꯣꯏ ꯑꯩꯈꯣꯏ ꯎ ꯈꯨꯟꯒꯤ ꯋꯦꯗꯔꯒ ꯆꯞ ꯃꯥꯟꯅꯕꯅꯤꯅ ꯂꯩꯕꯁꯨ ꯅꯨꯡꯉꯥꯏꯌꯦꯕ
ꯎꯝ
ꯈꯨꯟꯒ ꯆꯞ ꯃꯥꯟꯅꯕꯒꯤ ꯍꯥꯏꯕꯗꯤ ꯌꯥꯝꯅ ꯏꯪꯕꯁꯨ ꯅꯠꯇꯦ ꯌꯥꯝꯅ ꯁꯥꯕꯁꯨ ꯅꯠꯇꯦ
ꯃꯗꯔꯤꯅꯤꯕꯒ